ꯍ ꯎ ꯀꯃꯥꯏꯅ ꯇꯧꯔꯤꯖꯥꯠꯅꯣꯅꯦ ꯑꯗꯨꯕꯣ
ꯈꯪꯗꯤꯌꯦ ꯀꯩ ꯍꯥꯏꯕ ꯉꯁꯥꯏꯒꯤꯗꯣ
ꯉꯁꯥꯏꯗꯨ ꯀꯩ ꯍꯥꯏꯈꯤꯒꯦ
ꯃꯥꯔꯁꯦꯜ ꯑꯥꯔꯠ ꯀ ꯌꯥꯝ ꯍꯥꯏꯌꯦ
ꯑꯣ ꯑꯣ ꯑꯣ ꯑꯣ ꯑꯠꯆꯥ ꯑꯠꯆꯥ ꯑꯗꯨꯒꯤ ꯃꯥꯔꯁꯌꯦꯦꯜ ꯑꯥꯔꯠꯁꯀꯤ ꯕꯣꯗꯤꯅꯦ ꯍꯥꯏꯕꯅꯤꯗ
ꯑꯣ ꯑꯣ ꯑꯣ
ꯑꯩ ꯑꯥꯔꯠꯀꯤ ꯕꯣꯗꯤꯅꯦ ꯑꯣꯔꯒꯅꯥꯏꯖꯦꯁꯟ ꯍꯥꯏꯇꯥꯔꯦꯅꯦꯀꯣ ꯑꯗꯨꯒ ꯑꯩꯈꯣꯏꯒꯁꯨ ꯑꯗꯨꯝ ꯄꯨꯜꯂꯒ ꯊꯕꯛ ꯇꯧꯃꯤꯟꯅꯩ ꯍꯥꯏꯇꯥꯔꯦꯅꯦ ꯑꯩ ꯑꯩꯁꯨ ꯑꯩꯈꯣꯏꯒꯤ ꯑꯣꯏꯅ ꯀꯩꯅꯣꯒꯤ ꯑꯩꯈꯣꯏꯒꯤ ꯀꯕꯨꯏꯔꯣꯡꯉꯩꯒꯤ ꯑꯣꯏꯅ ꯖꯒꯤ ꯑꯣꯏꯅ ꯑꯥꯔꯠ ꯑꯦꯟ ꯀꯜꯆꯔ ꯂꯩꯌꯦꯕꯀꯣ ꯑꯗꯨꯒ ꯑꯗꯨꯒ ꯄꯨꯜꯂꯒ ꯍꯧꯖꯤꯛꯁꯤ ꯑꯩꯈꯣꯏꯒꯤ ꯀꯩ ꯍꯥꯏꯇꯥꯔꯦ ꯂꯩ ꯂꯩꯃꯤꯟꯅꯔꯤꯕ ꯐꯨꯔꯨꯞ ꯀꯥꯡꯂꯨꯞ ꯃꯌꯥꯝꯁꯤꯒꯤ ꯍꯥꯏꯇꯥꯔꯦꯅꯦꯀꯣ ꯏꯁꯝ ꯁꯝꯅ ꯍꯥꯏꯔꯕꯗ ꯑꯩꯈꯣꯏꯒꯤ ꯍꯧꯖꯤꯛ ꯂꯥꯏ ꯍꯔꯥꯎꯕꯗ ꯈꯣꯠꯄꯗ ꯖꯒꯣꯏ ꯃꯌꯥꯝ ꯁꯥꯟꯅꯩꯗꯅ ꯂꯗꯒ ꯏ ꯆꯕ ꯈꯣꯠꯄ ꯑꯗꯨꯒꯤ ꯃꯔꯝꯗ ꯑꯗꯨꯝ ꯌꯦꯡꯁꯤꯟꯟꯕ ꯈꯣꯠꯄꯒ ꯇꯧꯔꯤ ꯍꯥꯏꯇꯥꯔꯦ ꯍꯥꯏꯗꯤ ꯂꯥꯏ ꯍꯔꯥꯎꯕ ꯈꯣꯠꯄꯗ ꯍꯧꯖꯤꯛ ꯖꯒꯣꯏ ꯁꯥꯕ ꯈꯣꯠꯄ ꯃꯌꯥꯝꯁꯨ ꯑꯗꯨꯝ ꯈꯔ ꯐꯖꯗꯕ ꯃꯑꯣꯡꯗ ꯌꯥꯝ ꯁꯥꯕ ꯇꯔꯦꯅꯦ ꯑꯗꯨ ꯑꯗꯨ ꯑꯗꯨꯝꯕꯁꯨ ꯁꯦꯝꯗꯣꯛ ꯁꯥꯗꯣꯛꯄꯒꯤ ꯃꯌꯥꯝ ꯑꯃ ꯑꯣꯀꯦ ꯑꯩ ꯀ ꯇꯔꯦ
ꯎꯝ
ꯎꯝ ꯈꯪꯗꯦ ꯋꯥꯔꯤꯁꯤꯦ
ꯎ ꯎ ꯎ ꯎ
ꯃꯥꯅꯦ ꯃꯥꯅꯦ ꯑꯗꯨꯒꯨꯝꯕ ꯍꯣꯏ
ꯑ ꯑꯗꯨꯅꯤ ꯇꯧꯔꯤꯁꯦꯁ ꯟ ꯃꯌꯥꯝ ꯑꯃ ꯁꯦꯝꯗꯣꯛ ꯁꯥꯗꯣꯛꯄꯒꯤ ꯌꯣꯟꯅꯔꯤ ꯍꯥꯏꯇꯥꯔꯦ
ꯎꯝ
ꯑꯗꯨꯒꯤ ꯂꯥꯏꯟꯗꯁꯨ ꯑꯗꯨꯝ ꯆꯠꯂꯤꯕ
ꯑꯗꯣ ꯅꯪ ꯑꯩꯈꯣꯏꯒꯤ ꯁꯄꯣꯁ ꯍꯧꯖꯤꯛꯀꯤ ꯃꯥꯒꯤ ꯂꯩꯐꯝꯁꯦ ꯅꯣꯏ ꯂꯩꯐꯝꯦ ꯍꯧꯖꯤꯛꯇꯒꯤ ꯑꯩꯁꯨ ꯏꯃꯥꯟꯅꯕ ꯈꯔꯁꯨ ꯂꯩꯌꯦ ꯑꯩ ꯃꯥꯂꯨ ꯈꯁꯤ ꯂꯩ ꯑꯗꯨ ꯅꯪ ꯅꯣꯏ ꯍꯣꯏ ꯅꯣꯏ ꯑꯗꯨ ꯈꯪꯉꯝꯕꯁꯨ ꯌꯥꯏ ꯎꯝ ꯋꯥꯔꯤꯃꯤ ꯃꯊꯥ ꯂꯩꯅꯤꯗꯣꯏ ꯂꯩꯕꯅꯤꯅꯀꯣ
ꯎꯝ
ꯍꯝꯕꯁ ꯌꯥꯗꯣ ꯑꯗꯨꯅ ꯑꯩꯈꯣꯏ ꯍꯣꯁꯇꯦꯜꯗꯒꯨꯝꯕ ꯀꯩꯀꯥ ꯂꯩꯔꯛꯄꯁꯤ ꯀꯌꯥꯝ ꯀꯨꯏꯔꯒꯦ
ꯑꯩꯣ ꯑ ꯍꯁꯦ ꯑꯗꯨꯝ ꯀ ꯁꯤꯒꯤ ꯀꯩꯅꯣꯗꯔ ꯌꯨꯅꯤꯚꯔꯁꯤꯇꯤꯒꯤ ꯍꯣꯁꯇꯦꯜꯗꯔꯣ
ꯑ
ꯃꯥꯁꯇꯔꯗ ꯑꯩ ꯂꯩꯔꯛꯑꯦ ꯃꯥꯁꯇꯔꯗꯣ ꯇ꯭ꯋꯦꯟꯇꯤ ꯐꯣꯔꯗ ꯂꯣꯏꯕꯅꯦꯕ ꯇ꯭ꯋꯦꯟꯇꯤ ꯐꯣꯔꯒꯤ ꯖꯨꯟꯗ ꯑꯗꯨꯇꯣ ꯑꯗꯨ ꯑꯗꯨꯝ ꯍꯣꯁꯇꯦꯜꯗꯩ ꯊꯣꯛꯇꯕꯤꯗ ꯂꯩꯔꯦ ꯑꯗꯨꯒ ꯍꯧꯖꯤꯛ ꯁꯤ ꯆꯪꯉꯁꯦ ꯍꯟꯗꯛ ꯇ꯭ꯋꯦꯟꯇꯤ ꯐꯥꯏꯚꯇ ꯆꯪꯉꯦ ꯇ꯭ꯋꯦꯟꯇꯤ ꯐꯥꯏꯚ ꯑꯦ ꯇ꯭ꯋꯦꯟꯇꯤ ꯐꯥꯏꯚꯀꯤ ꯐꯣꯔꯝ ꯊꯥꯔꯛꯄꯗ ꯊꯥꯖꯜꯂꯦ ꯑꯗꯨꯒ ꯇ꯭ꯋꯦꯟꯇꯤ ꯁꯤꯛꯁꯀꯤ ꯍꯗꯛꯀꯤ ꯁ ꯏꯟꯔ ꯩꯚꯕꯥ ꯇꯧꯕꯗꯣ ꯇ꯭ꯋꯦꯟꯇꯤ ꯁꯤꯛꯁꯇ ꯇꯧꯋꯦꯕꯀꯣ ꯆꯪꯕꯗꯤ ꯀꯨꯏꯗ꯭ꯔꯤꯕ ꯑꯗꯨꯒ
ꯑꯗꯣ ꯑꯩꯈꯣꯏ ꯁ꯭ꯋꯥꯏꯒꯤ ꯑꯦꯔꯤꯌꯥꯁꯤꯡꯁꯤꯗꯤ ꯂꯣꯏꯅ ꯑꯗꯨꯝ ꯀꯣꯏꯕ ꯈꯣꯠꯄꯗꯤ ꯂꯣꯏ ꯆꯠꯂꯝꯃꯅꯤꯅ
ꯑ ꯑꯗꯨ ꯑꯗ ꯅꯣꯏꯒꯤ ꯃꯅꯥꯛꯇꯗꯤ ꯅꯣꯏꯒꯤ ꯑꯗꯥꯋꯥꯏꯗꯗꯤ ꯃꯤꯟꯁ ꯅꯣꯏꯒꯤ ꯈꯨꯟꯗꯗꯤ ꯂꯥꯛꯇ꯭ꯔꯤꯌꯦ
ꯎꯝ ꯂꯑꯣ ꯂꯑꯣ ꯍꯔꯥꯎ ꯀꯨꯝꯍꯩ ꯀꯩꯀꯥ ꯃꯇꯝꯗ ꯑꯩ ꯑꯗꯨꯝ ꯍꯥꯏꯔꯛꯀꯦ ꯑꯗꯨꯝ ꯂꯥꯛꯑꯣ ꯅꯝꯕꯔꯁꯨ ꯂꯩꯅꯕꯅꯤꯅ ꯀꯣ
ꯍꯣꯏ ꯌꯥꯏꯌꯦꯦ ꯑꯩꯁꯨ ꯌꯥꯎꯅꯤꯡꯉꯦ ꯑꯗꯨꯒꯨꯝꯕꯗꯣ ꯑꯩꯈꯣꯏꯗꯁꯨ ꯂꯥꯛꯑꯣ ꯑꯗꯨꯒ ꯅꯣꯏꯁꯨ
ꯀꯩꯅꯣ ꯏꯃꯥꯟꯅꯕꯅꯗꯤ ꯌꯥꯝ ꯀꯧꯕꯅꯦ ꯃꯥꯒꯤ ꯀꯩꯀꯥ ꯑꯗꯨꯝ ꯇꯧꯕ ꯈꯣꯠꯄ ꯀꯣ ꯍꯧꯖꯤꯛꯀꯤ ꯑꯟꯗ꯭ꯔꯣꯒꯤꯗꯁꯨ ꯂ ꯍꯣꯏ ꯍꯣꯏ ꯑꯩ ꯑꯗꯨꯝ ꯆꯠꯂꯤ ꯇꯇꯦ ꯆꯩꯔꯥꯎꯕꯒꯤꯁꯨ ꯑꯗꯨꯝ ꯆꯠꯂꯤ ꯀꯤꯗꯨꯁꯨ ꯑꯗꯨꯝ ꯀꯧ ꯑꯗꯨꯝ ꯆꯠꯂꯤ ꯀꯣ ꯑꯗ ꯑꯩ ꯏꯃꯥꯟꯅꯕ ꯁꯤꯡꯁꯦ ꯁꯤꯗ ꯑꯗꯨꯝ ꯑꯩꯈꯣꯏ ꯍꯔꯥꯎ ꯀꯨꯝꯍꯩ ꯀꯌꯥ ꯂꯥꯛꯄ ꯃꯇꯝꯗꯁꯨ ꯑꯗꯨꯝ ꯀꯧꯏ ꯑꯦ ꯑꯗꯨ ꯈꯪꯉꯦ ꯑꯗꯨꯝ ꯃꯌꯥꯝ ꯑꯩꯈꯣꯏꯗꯤ ꯑꯩꯈꯣꯏꯒ ꯂꯣꯏꯅꯕꯁꯤꯡꯗꯤ ꯑꯗꯨꯝ ꯑꯩ ꯈꯪꯕꯁꯤꯡ ꯍꯥꯏꯇꯥꯔꯦꯅꯦꯀꯣ ꯑꯗꯨꯁꯤꯡꯗꯨꯗ ꯑꯗꯨꯝ ꯀ꯭ꯂꯣꯁ ꯑꯣꯏꯅ ꯂꯩ ꯍꯥꯏꯗꯤ ꯀꯩꯒꯤꯅꯣ ꯍꯥꯏ ꯀꯥꯟꯗ ꯑꯩꯁꯨ ꯑꯩ ꯑꯩꯈꯣꯏꯒꯤ ꯂꯩꯔꯤꯕ ꯑꯥꯔꯠ ꯑꯦꯟ ꯀꯜꯆꯔ ꯈꯪꯗꯦ ꯀꯩꯀꯥ ꯈꯪꯗꯦ ꯁꯤꯒꯤꯁꯤ ꯌꯥꯝꯅ ꯄꯥꯝꯖꯕ ꯍꯥꯏꯇꯥꯔꯦꯅꯦ ꯑꯗꯨꯃꯥꯏꯅ ꯇꯧꯕꯅꯤꯅ ꯑꯗꯨꯝ ꯑꯩꯁꯨ ꯑꯇꯩꯗ ꯁꯨꯝ ꯀꯧꯕ ꯑꯇꯩꯒꯤꯁꯨ ꯑꯗꯨꯝ ꯆꯠꯄ ꯍꯥꯏꯗꯤ ꯁꯃꯥꯏꯅ ꯑꯦꯇꯦꯟꯁ ꯄ꯭ꯔꯣꯒꯥꯝ ꯇꯧꯕꯁꯤꯅ ꯍꯦꯟꯅ ꯑꯇꯦꯟꯁ ꯄ꯭ꯔꯣꯒꯥꯝꯁꯤꯅꯁꯨ ꯍꯦꯟꯅ ꯈꯪꯕꯁꯨ ꯍꯦꯜꯂꯦꯅꯀꯣ ꯑꯗꯣ ꯉꯔꯥꯡ ꯉꯔꯥꯡ ꯑꯉꯥꯡꯁ ꯀꯩꯅꯣꯒꯤ ꯑꯩꯅ ꯍꯧꯖꯤꯛ ꯍꯥꯏꯕ ꯃꯐꯝꯗꯨꯗꯒꯤ ꯗꯥꯟꯁ ꯀꯣꯂꯦꯖꯇ ꯂꯥꯏ ꯍꯔꯥꯎꯋꯦꯕꯀꯣ ꯉꯔꯥꯡꯅ ꯂꯩꯔꯣꯏꯅꯤ ꯑꯗꯨꯗ ꯁꯨ ꯑꯩ ꯑꯗꯨꯝ ꯆꯠꯂꯤ ꯑꯩꯈꯣꯏ ꯄꯣꯂꯥꯟꯕꯒ ꯈꯣꯠꯇꯅ ꯇꯧꯔꯒꯀꯣ ꯑꯩꯈꯣꯏ ꯇꯤꯝ ꯀꯣ ꯆꯠꯇꯅ ꯈꯣꯠꯇꯅ ꯑꯗꯨꯝ ꯇꯧꯋꯤ ꯀꯌꯥꯝ ꯁꯔꯝꯗꯧ ꯃꯥꯡꯒꯦ
ꯌꯥꯝ ꯑꯗꯨꯝ ꯁꯦꯅꯤꯌꯔ ꯃꯥꯜꯂꯦ ꯇ꯭ꯋꯦꯟꯇꯤꯒ ꯑꯩꯠ ꯅꯥꯏꯟ
ꯎꯝ ꯑꯁ ꯌꯥꯝ ꯍꯩꯅꯕ ꯍꯥꯏꯈ꯭ꯔꯦꯗ
ꯑ ꯆꯨꯝꯕ꯭ꯔꯣ
ꯆꯨꯝꯃꯤ ꯆꯨꯝꯃꯤ
ꯑꯩ ꯇ꯭ꯋꯦꯟꯇꯤ ꯐꯥꯏꯚ
ꯑ
ꯑꯗꯨꯅꯤꯗ
ꯑꯗꯨꯝ ꯀꯩꯅꯣꯅꯤ ꯑꯍꯟ ꯑꯉꯥꯡ ꯍꯥꯏꯗꯨꯅꯤꯗ ꯑꯩꯈꯣꯏꯁꯦ
ꯑꯦꯚꯔꯒ꯭ꯔꯤꯟ ꯑꯣꯏꯔꯝꯒꯅꯤ ꯈꯪꯉꯦ
ꯍꯣꯏ ꯅꯪꯅꯕꯨꯗꯤ ꯑꯦꯚꯔꯒ꯭ꯔꯤꯟꯗꯤ ꯍꯥꯏꯀꯣ ꯌꯥꯝ ꯐꯩ ꯌꯥꯝ ꯍꯔꯥꯎꯕ ꯑꯦꯚꯔꯒ꯭ꯔꯤꯟꯗ ꯇꯥꯕ ꯑꯗ ꯃꯤ ꯈꯔꯅ
ꯑꯩꯒꯤꯁꯨ ꯑꯩꯒꯤꯁꯨ ꯈꯪꯅꯕ ꯆꯤꯔꯨꯒꯤ ꯏꯕꯨꯡ ꯑꯃ ꯂꯩꯕꯀꯣ ꯃꯥꯁꯨ ꯑꯗꯨꯝ ꯑꯦꯚꯔꯒ꯭ꯔꯤꯟ ꯑꯣꯏꯕ ꯑꯩꯗꯤ ꯊꯔꯇꯤ ꯄ꯭ꯂꯁ ꯑꯗꯨꯝ ꯃꯥꯁꯦ ꯍꯧꯖꯤꯛ ꯊꯕꯛ ꯀꯟꯅ ꯁꯨꯒꯅꯤ ꯐꯖꯕ ꯆꯥꯒꯅꯤ ꯐꯖꯕ ꯆꯠꯀꯅꯤ ꯀꯣꯏꯕ ꯆꯠꯀꯅꯤ ꯉꯥꯎ ꯇꯒꯅꯤ ꯋꯤꯛꯀꯦꯟ ꯇꯧꯅꯤ ꯑꯗꯨꯝ ꯅꯨꯡꯉꯥꯏꯅ ꯂꯩꯕ ꯃꯥꯗꯣ ꯃꯥꯗꯤ ꯑꯗꯨꯝ ꯂꯥꯛꯑꯦ ꯑꯩꯈꯣꯏꯗ ꯆꯩꯔꯥꯎꯕ ꯀꯩꯀꯥ
ꯑꯣ ꯌꯥꯝ ꯐꯩ ꯁꯨꯃꯥꯏꯅ ꯆꯧ ꯇꯧꯕꯗꯨꯁꯨ ꯑꯗꯨꯗ ꯑꯩꯈꯣꯏꯒꯤ ꯑꯩꯒꯤ ꯀꯩ ꯍꯥꯏꯇꯥꯔꯦ ꯑꯩꯈꯣꯏꯅ ꯁꯨꯝ ꯈꯪꯉꯛꯄꯗꯀꯣ ꯑꯩꯈꯣꯏꯒꯤ ꯅꯣꯏꯁꯤ ꯑꯗꯨꯝ ꯈꯪꯉꯝꯁꯨ ꯍꯧꯖꯤꯛ ꯑꯩꯈꯣꯏꯒꯤ ꯃꯅꯤꯄꯨꯔꯒꯤꯗ ꯑꯗꯨꯝ ꯈꯪꯉꯝꯒꯅꯤ ꯑꯩꯈꯣꯏꯒ ꯃꯩꯇꯩꯒ ꯑꯩꯈꯣꯏ ꯀꯩꯒꯤ ꯃꯔꯤꯁꯤ ꯌꯥꯝꯅ ꯅꯛꯄꯅꯤ ꯑꯇꯩ ꯑꯇꯩꯁꯤꯡꯗ ꯍꯥꯏꯔꯨꯔꯒꯗꯤꯀꯣ
ꯎꯝ ꯎꯝ ꯎꯝ ꯑꯩꯈꯣꯏ ꯅꯪ ꯨꯖꯝꯗ ꯈꯪꯕ꯭ꯔꯥ ꯃꯨꯇꯨꯋꯥ ꯃꯤ꯭ꯌꯨꯖꯝꯗꯣ
ꯎꯝ ꯃꯨ ꯇꯋꯥꯕ
ꯎꯝ ꯃꯨꯇ꯭ꯋꯥ ꯃ꯭ꯌꯨꯖꯝ ꯑꯟꯗ꯭ꯔꯣꯒꯤꯗꯣ
ꯑꯗꯨꯟꯗꯣ ꯃ꯭ꯌꯨꯖꯤꯌꯝ ꯑꯣꯏ ꯈꯪꯉꯨꯗꯤ ꯈꯪꯕꯨ ꯃꯐꯝꯗꯤ ꯌꯧꯗꯤ ꯌꯧꯗ꯭ꯔꯤ
ꯑꯣ ꯂꯥꯛꯇ꯭ꯔꯣ ꯂꯥꯛꯇ꯭ꯔꯤꯕꯣ ꯂꯥꯛꯑꯣ ꯀꯩꯅꯣ
ꯂꯥꯛꯇ꯭ꯔꯤ ꯂꯥꯛꯀꯗꯁꯦ ꯆꯠꯀꯗꯕꯗꯤ ꯄ꯭ꯂꯥꯟꯗ ꯑꯩꯁꯦ ꯑꯗꯨꯝ ꯀꯔꯤ ꯑꯩꯅ ꯀꯣꯂꯦꯖ ꯃꯇꯝꯗꯁꯨ ꯀꯣ ꯑꯩꯈꯣꯏꯅ ꯀꯣꯂꯦꯖ ꯀꯥꯏꯔꯤꯉꯩ ꯊꯣꯛꯣꯠꯂꯤꯉꯩꯗꯁꯨ ꯑꯟꯗ꯭ꯔꯣꯗꯒꯨꯝꯕ ꯑꯩꯈꯣꯏꯒꯤ ꯊꯨꯝꯈꯣꯡ ꯀꯌꯥ ꯂꯩꯗꯅ
ꯑꯟꯣꯗ ꯇꯠꯇꯉ
ꯊꯤꯡꯉꯤ ꯑꯥ ꯑ ꯑꯗꯨꯒꯨꯝꯕ ꯆꯠꯄꯒꯤ ꯃꯌꯥꯝꯁꯦ ꯑꯩꯅ ꯑꯗꯨꯝ ꯍꯧꯔꯝꯒꯅꯦꯕ ꯑꯩꯁꯦ ꯄ꯭ꯔꯣꯒ꯭ꯔꯥꯝ ꯁꯨꯝꯕ ꯁꯦꯝꯕꯁꯤꯗꯤ ꯌꯥꯝ ꯍꯩꯕ
ꯎꯝ
ꯅꯨꯃꯤꯠ ꯌꯧꯔꯀꯥꯟꯗ ꯀꯩꯅꯣꯝ ꯀꯩꯅꯣꯝ ꯍꯦꯛꯇ ꯑꯗꯨꯝ ꯊꯣꯛꯆꯟꯕ ꯑꯩꯁꯦ ꯑꯗꯨꯅ ꯑꯩ ꯑꯩ ꯑꯩꯈꯣꯏ ꯑꯣꯖꯥ ꯃꯌꯥꯝꯅ ꯍ ꯑꯩꯅ ꯀꯣꯂꯦꯖ ꯀꯥꯔꯛꯄ ꯃꯇꯝꯗ ꯁꯦꯃꯤꯁꯇꯔ ꯐꯥꯔꯁ ꯁꯦꯃꯤꯁꯇꯔꯗꯤ ꯍꯧꯔꯒ ꯑꯩꯁꯦ ꯑꯗꯨꯝ ꯀꯣꯂꯦꯖꯀꯤ ꯑꯩ ꯀꯣꯂꯦꯖꯀꯤ ꯃꯣꯏꯒꯤ ꯁꯦꯀ꯭ꯔꯦꯇ꯭ꯔꯤ ꯑꯗꯣ ꯗꯥꯔꯗꯤ ꯑꯝꯇ ꯑꯣꯏꯗꯦꯀꯣ
ꯎꯝ
ꯄꯤꯖꯗ ꯇꯥꯔꯒꯁꯨ ꯀꯩ ꯍꯥꯏꯇꯥꯔꯦ ꯑꯩꯈꯣꯏꯒꯤ ꯁꯨꯝ ꯋꯥꯔꯤꯁꯦ ꯍꯥꯏ ꯀꯗ ꯑꯩꯅ ꯍꯧꯖꯤꯛꯀꯥꯟ ꯑꯩꯈꯣꯏꯒꯤ ꯀꯣꯂꯦꯖꯁꯤꯡꯗ ꯂꯩꯔꯤꯁꯤꯡꯁꯤꯁꯨ ꯄꯣꯂꯤꯇꯤꯛꯁ ꯉꯥꯛꯇꯅꯤꯅ ꯁꯥꯟꯅꯔꯤꯁꯤꯡꯁꯦ ꯑꯗꯨꯅ ꯑꯗꯨꯒꯨꯝꯕꯗꯣ ꯑꯩꯈꯣꯏ ꯁꯤ ꯑꯇ ꯌꯥꯎꯗꯕꯤꯅꯦꯕꯀꯣ ꯑꯗꯨꯝꯕꯣ ꯇ ꯌꯨꯅꯤꯌꯟ ꯀꯀꯥꯗꯤ ꯑꯝꯇ ꯌꯥꯎꯔꯣꯏꯦ ꯑꯗꯨꯕꯨ ꯑꯩꯈꯣꯏꯒꯤ ꯑꯩꯈꯣꯏꯒꯤ ꯋꯥꯈꯜ ꯃꯥꯟꯅꯕꯁꯤꯡ ꯍꯥꯏꯇꯥꯔꯦꯅꯦ ꯋꯥꯈꯜ ꯃꯥꯟꯅꯕꯁꯤꯡꯁꯤꯒ ꯑꯗꯨꯝ ꯊꯕꯛ ꯁꯨꯝ ꯇꯧꯃꯤꯟꯅꯕ ꯑꯩꯈꯣꯏꯁꯦ
ꯎꯝ
ꯍꯥꯏꯗꯤ ꯃꯣꯏ ꯁꯦꯀ꯭ꯔꯦꯇꯔꯤꯅ ꯇꯧꯕ ꯉꯝꯗꯕ ꯊꯕꯛ ꯀꯥꯏꯁꯦ ꯑꯩꯈꯣꯏꯅ ꯂꯣꯏꯅ ꯇꯧꯈꯠꯂꯛꯄꯨꯅꯦꯕ
ꯎꯝ
ꯑꯗꯨꯅ ꯁꯨꯝ ꯇꯧꯕꯁꯤꯗ ꯑꯣꯖꯥꯁꯤꯡꯅꯐꯥꯎ ꯍꯥꯏꯅꯔꯤꯕꯅꯤ ꯑꯩꯉꯣꯟꯗ ꯅꯪꯁꯦ ꯄ꯭ꯔꯣꯒ꯭ꯔꯥꯝ ꯄ꯭ꯔꯣꯒ꯭ꯔꯥꯝ ꯁꯦꯝꯕ ꯈꯣꯠꯄ ꯀꯩꯀꯥ ꯇꯧꯕ ꯈꯣꯠꯄꯗꯤ ꯂꯣꯏ ꯌꯥꯔꯦꯗꯣ ꯅꯪ ꯅꯪꯅ ꯄ꯭ꯔꯣꯒꯥꯝꯁ ꯍ ꯍꯧꯗꯣꯛꯑꯒ ꯅꯪꯅ ꯍꯦꯛ ꯌꯥꯎꯗꯕꯁꯦ ꯁꯤꯗꯗꯤ ꯐꯔꯛ ꯌꯥꯝ ꯇꯥꯏꯔꯤꯦꯕ ꯑꯣꯖꯥꯁꯤꯡꯅꯁꯨ ꯑꯗꯨꯝ ꯍꯥꯏꯌꯦꯕꯀꯣ ꯑꯩꯈꯣꯏꯁꯦ ꯑ ꯍꯣꯏ ꯑꯗꯨꯒꯤ ꯇꯣ ꯆꯠꯄꯒꯤ ꯅꯨꯃꯤꯠꯇꯨꯃꯗꯁꯨ ꯅꯣꯡꯒ ꯇꯥꯗꯅ ꯈꯣꯠꯇꯅ ꯇꯧꯈꯤꯕꯕ ꯑꯗꯨ ꯑꯗꯨꯏ ꯅꯨꯃꯤꯠꯇꯨꯅ ꯌꯨꯝꯗ ꯀꯅꯥꯅꯣꯝ ꯑꯩꯈꯣꯏꯒꯤ ꯅꯥꯗꯅ ꯈꯣꯠꯇꯅ ꯇꯧꯈꯤꯕ ꯑꯃ ꯌꯥꯎꯕꯅꯦꯕ ꯑꯗꯨ
ꯍꯣꯏ ꯍꯣꯏ ꯑꯗꯨꯗ ꯀꯩꯅꯣ ꯇꯧꯋꯦ ꯎꯝ ꯌꯨꯝ ꯀꯌꯥꯝ ꯂꯩꯌꯦꯀꯣ ꯏꯟꯗꯤꯖꯤꯅꯁ ꯄꯤꯄꯜ ꯀꯩꯒꯤ ꯑꯗꯨꯗ ꯅꯣꯏꯒꯤ ꯇ ꯂꯪ ꯀꯥꯏꯗꯣ
ꯎꯝ ꯇꯂꯪ ꯀꯥꯏ ꯅꯠꯇꯦ ꯇꯔꯥꯡ ꯀꯥꯏ ꯍꯥꯏꯕꯅꯤ ꯅꯣꯏꯅ ꯇꯂꯪ ꯇꯂꯪ ꯍꯥꯏꯌꯦꯕꯀꯣ ꯑꯁꯦꯡꯕꯗꯤ ꯇꯔꯥ
ꯇꯔꯥꯡ ꯑꯥ ꯇꯔꯥꯡ ꯀꯥꯏ ꯏꯕꯗꯁꯨ ꯇꯂꯥꯡ ꯑꯗꯨꯝ ꯏꯔ
ꯑꯗꯣ ꯃꯣꯏꯅꯗꯣ ꯑꯗꯨꯗꯤ ꯑꯗꯨꯝ ꯑꯗꯨꯝ ꯁꯣꯏꯕ ꯌꯥꯎꯔꯛꯀꯅꯤ ꯍꯥꯏꯗꯤ ꯑꯣꯔꯤꯖꯤꯅꯦꯜ ꯅꯠꯇꯕꯅꯤꯅ ꯍꯥꯏꯇꯥꯔꯦꯅꯦ ꯃꯤ ꯍꯥꯏꯁꯦ ꯑꯩꯈꯣꯏꯒꯤ ꯑꯣꯔꯤꯖꯤꯅꯦꯜ ꯁꯄꯣꯁ ꯑꯩꯅ ꯍꯧꯖꯤ ꯋꯥꯔꯤ ꯑꯃ ꯂꯤꯅꯤꯔꯝꯃꯅꯤ ꯑꯗ ꯃꯤꯗꯨꯅ ꯀꯅꯥꯝ ꯃꯊꯪ ꯃꯊꯪ ꯁ ꯁꯌꯥꯔꯤꯡ ꯇꯧꯅꯔꯛꯄꯁꯦ ꯁꯨꯃꯥꯏꯅ ꯁꯨꯝ ꯇꯧꯔ ꯂꯣꯟꯗꯤ ꯑ ꯍꯈꯣꯏꯅꯤꯗ ꯑꯗꯣ ꯑꯁꯦ ꯑꯩꯈꯣꯏꯒꯤ ꯑꯩꯈꯣꯏꯒꯤꯗ ꯐꯥꯎꯕ ꯑꯗꯨꯝ ꯀꯟꯐ꯭ꯌꯨꯖꯟ ꯂꯩꯌꯦꯕꯀꯣ
ꯎꯝ ꯍꯣꯏ ꯑꯗꯨꯕꯨꯗꯤ ꯃꯐꯝ ꯑꯃꯒ ꯃꯐꯝ ꯑꯃꯒ ꯍꯥꯏꯗꯤ ꯍꯥꯏꯕꯁꯨ ꯃꯥꯟꯅꯗꯦꯗꯅ ꯂꯣꯟꯁꯨ ꯑꯗꯨꯅꯁꯨ
ꯑꯩꯈꯣꯏ ꯑꯩꯈꯣꯏꯖꯤ ꯇꯝꯄꯥꯛꯇ ꯂꯩꯕꯁꯤꯡꯁꯤꯅ ꯇꯔꯥꯡ ꯀꯥꯏ ꯍꯥꯏꯔꯅꯦꯕꯀꯣ ꯑꯗ ꯈꯔ ꯆꯤꯡ ꯂꯣꯝꯗ ꯈꯤꯇꯪ ꯍꯥꯏꯀꯠꯈꯤꯕ ꯑꯣꯏꯔꯒꯗꯤ ꯇꯔꯦꯡ ꯑꯃꯨꯛ ꯍꯥꯏꯔꯛꯑꯅꯦꯕ
ꯑꯥ ꯑꯥ ꯑꯥ
ꯆ ꯃꯅꯅꯤꯕ
ꯍꯣꯏ
ꯑꯗꯨ ꯀꯩꯅꯣꯁꯦ ꯂꯣꯟꯁꯤꯗ ꯍꯥꯏꯗꯣꯛꯄꯗ ꯑꯗꯨꯝ ꯈꯔ ꯇꯣꯡꯉꯥꯜꯂꯛꯀꯅꯦꯕ ꯑꯗꯨꯝꯕ ꯑꯗꯨꯝ ꯌꯥꯝ ꯂꯩꯕꯅꯤꯗ
ꯑꯣꯣ
ꯍꯧꯖꯤꯛꯀꯤ ꯅꯪꯅ ꯑꯗꯨꯒꯤ ꯐꯣꯔꯃꯦꯠ ꯍꯧꯖꯤꯛꯇ ꯑꯁꯤꯒꯨꯝꯕ ꯇꯔꯦꯡꯀꯥꯏ ꯁꯥꯕꯁꯤ ꯁꯤ ꯑꯗꯨꯝ ꯑꯌꯥꯝꯕ ꯂꯩꯗꯤ ꯂꯩꯔꯛꯇꯕꯅꯦꯕꯀꯣ ꯅꯍꯪ ꯅꯨꯡꯉꯥꯏ ꯂꯩꯔꯝꯕ ꯂꯩꯔꯝ ꯈꯔ ꯂꯩꯔꯝꯃꯦ ꯂꯩꯔꯝꯕꯁꯤꯡꯗꯨꯁꯨ ꯀꯩ ꯍꯥꯏꯒꯗ꯭ꯔꯥ ꯑꯗꯨꯝ ꯅꯪ ꯋꯥꯏꯒꯦ ꯑꯩꯈꯣꯏꯒꯤ ꯂꯥꯟ ꯃꯇꯝꯗꯀꯣ ꯃꯤꯅ ꯑꯗꯨꯝ ꯃꯩ ꯊꯥꯗꯣꯛ ꯄꯤꯕ ꯈꯣꯠꯈꯤꯕ ꯌꯥꯝꯅ ꯇꯧꯈꯤꯕ ꯍꯥꯏꯇꯥꯔꯦ ꯑꯩꯈꯣꯏꯒꯤ ꯁꯤꯒꯤ ꯇꯔꯥꯡ ꯀꯥꯏ ꯁꯦꯝꯈꯤꯕꯁꯦ ꯁꯤ ꯁꯥꯏꯅꯥ ꯁꯦꯝ ꯀ ꯈꯤꯕ ꯏꯃꯨꯡ ꯂꯩ ꯇꯥꯔꯒꯗꯤ ꯃꯣꯏꯁꯤ ꯀꯩ ꯍꯥꯏꯅꯤ ꯑꯁꯤꯒꯨꯝꯕ ꯇꯔꯥꯡ ꯀꯥꯏꯁꯦ ꯁꯦꯝꯅꯤꯡꯉꯤꯅꯁꯨ ꯍꯦꯛꯇ ꯁꯦꯝꯕ ꯌꯥꯗꯕ ꯀ ꯑꯥ ꯑꯗꯨꯃꯥꯏꯅ ꯑꯩꯈꯣꯏ ꯁꯤ ꯑꯩꯈꯣꯏꯒꯤ ꯂꯥꯏꯐꯥꯎ ꯑꯃ ꯂꯥꯛꯦ ꯈꯤꯅꯤꯕ ꯅꯪꯅ ꯀꯩꯒꯨꯝꯕ ꯄꯩꯁꯥ ꯄꯥꯏꯔꯦ ꯈꯣꯠꯂꯛꯦꯅꯁꯨ ꯑꯩꯁꯤ ꯌꯨꯝꯁꯤ ꯁꯦꯝꯅꯤꯡꯉꯦꯅ ꯍꯦꯛꯇ ꯁꯦꯝꯕ ꯌꯥꯗꯦꯕ ꯑꯗꯨꯗꯅ ꯁꯤꯁꯦ
ꯉꯀꯣ ꯎꯝ